ꯍꯜꯂꯣ
ꯎꯝ ꯇꯥꯔꯦ ꯇꯥꯔꯦ ꯀꯩꯗꯧꯔꯝꯃꯤꯅꯣ ꯇꯥꯔꯦ
ꯑꯣ ꯍꯣꯏ ꯑꯩꯔꯣ ꯑꯩꯁꯦ ꯍꯧꯒꯠꯄ ꯉꯥꯏꯍꯥꯛ ꯀꯨꯏꯔꯦ ꯑꯗꯣ ꯍꯛꯆꯥꯡ ꯁꯥꯖꯦꯜ ꯇꯧꯊꯣꯛꯑꯦ ꯉꯥꯛꯇꯪꯗꯒꯤ ꯃꯥꯏ ꯃꯩ ꯆꯥꯊꯣꯛꯑꯒ ꯍꯧꯖꯤꯛ ꯀꯩꯅꯣ ꯆꯥ ꯊꯛꯑꯝꯃꯤꯅꯦ
ꯑꯩꯁꯨ ꯈꯔ ꯇꯧꯔꯦ
ꯇꯧꯔꯦ
ꯑꯩꯈꯣꯏꯒꯤ ꯖꯤꯔꯥ ꯇꯤꯡꯕꯗꯣ ꯑꯗꯨ ꯈꯤꯇꯪ ꯊꯛꯑꯦ ꯂꯨꯝꯕꯨ ꯂꯨꯝꯕꯨ ꯁꯥꯕꯗ ꯏꯁꯤꯡ ꯀꯩꯅꯣ ꯇꯧꯔꯒ ꯁꯥꯍꯜꯂꯒ ꯑꯗꯨꯒ ꯑꯃꯨꯛ ꯁꯨꯝ ꯄꯣꯊꯥꯔꯝꯃꯤꯅꯦ ꯉꯥꯏꯍꯥꯛ ꯂꯩꯨꯕꯒꯗꯤ ꯄꯨꯡ ꯑꯩꯈꯣꯏꯒꯤ ꯄꯨꯡ ꯇꯔꯥꯒꯤ ꯁ꯭ꯋꯥꯏꯗ
ꯁꯣꯏꯗ
ꯏꯔꯨ ꯂꯨꯖꯔꯒ ꯑꯩꯁꯦ ꯂꯥꯏꯒꯤ ꯊꯕꯛ ꯑꯃ ꯂꯣꯏꯁꯤꯜꯂꯅꯤ ꯑꯗꯨ ꯂꯣꯏꯔꯒ ꯊꯕꯛ ꯃꯊꯪ ꯃꯊꯪ ꯈꯔ ꯆꯠꯇꯣꯏꯅꯤ ꯑ ꯑꯗꯨꯒ ꯍꯌꯦꯡꯗꯤ ꯌꯥꯝ ꯆꯤꯟꯕ ꯑꯝ ꯑꯣꯏꯅꯤ ꯅꯣꯏ ꯉꯔꯥꯡ ꯃꯤ ꯂꯥꯛꯀꯅꯤꯗꯣ ꯉꯔꯥꯡ ꯄꯨꯡ ꯀꯌꯥ ꯌꯧꯔꯛꯀꯦ
ꯎ ꯉꯔꯥꯡ ꯑꯗꯨꯝ ꯄꯨꯡ ꯀꯩꯅꯣꯗ ꯃꯉꯥ ꯇꯔꯨꯛ ꯇꯥꯔꯝꯗꯥꯏ ꯁ꯭ꯋꯥꯏꯗ ꯑꯗꯨꯝ ꯌꯧꯁꯜꯂꯛꯑꯦ ꯑꯗꯨꯗꯒꯤ ꯑꯗꯨꯝ ꯃꯣꯏ ꯌꯧꯔꯛꯄꯗ ꯑꯩꯁꯨ ꯊꯕꯛꯇꯣ ꯍꯥꯏꯗꯤ ꯎꯝ ꯂꯣꯏꯁꯤꯜꯂꯒꯕꯨꯗꯤ ꯂꯩꯔꯦ ꯑꯗꯣ ꯑꯗꯨꯝ ꯍꯥꯏꯗꯤ ꯌꯧꯔꯛꯄꯒ ꯆꯥ ꯆꯥꯛ ꯂꯥꯑꯝꯕ ꯈꯣꯠꯄ ꯇꯧꯅꯔꯦꯅꯦ ꯍꯥꯏꯅ ꯆꯥꯛ ꯆꯥꯗꯅ ꯂꯥꯛꯅꯕꯅꯤꯅ
ꯑꯗꯣ ꯆꯥꯛꯂꯥꯝꯃꯦꯅ ꯑꯗꯨꯝ ꯆꯥꯛ ꯊꯣꯡꯉꯦ ꯑꯗꯒꯤ ꯀꯩꯅꯣ ꯄꯣꯠ ꯆꯩꯩ ꯈꯔ ꯂꯩꯔꯦ ꯂꯩꯔꯒ ꯑꯗꯨꯝ ꯍꯥꯏꯗꯤ ꯆꯥꯛ ꯅꯨꯡ ꯊꯣꯡꯉꯒ ꯑꯗꯨꯝ ꯃꯣꯏꯁꯨ ꯉꯥꯛꯇꯪ ꯑꯆꯥꯄꯣꯠ ꯑꯃꯁꯨ ꯆꯥꯊꯣꯛꯑꯦ ꯆꯥꯔ ꯃꯇꯨꯡꯗ ꯑꯗꯨꯝ ꯉꯥꯏꯍꯥꯛꯇꯪ ꯂꯩꯅꯔꯒ ꯑꯗꯨꯝ ꯆꯥꯛ ꯆꯥꯔꯒ ꯑꯗꯨꯝ ꯉꯟꯅ ꯉꯟꯅ ꯂꯣꯏ ꯇꯨꯝꯅꯈ꯭ꯔꯦ ꯑꯗꯣ ꯑꯩ ꯍꯥꯏꯗꯤ ꯉꯔꯥꯡꯗꯣ ꯀꯩꯅꯣ ꯇꯧꯕ ꯍꯥꯏꯗꯤ ꯑꯩꯗꯤ ꯑꯩꯗꯤ ꯑꯗꯨꯝ ꯊꯦꯡꯕ ꯑꯩꯈꯣꯏꯗꯤ ꯑꯗꯨꯝ ꯊꯦꯡꯅ ꯊꯦꯡ ꯇꯨꯝꯕꯅꯤ ꯃꯣꯏꯗꯤ ꯉꯔꯥꯡ ꯇꯨꯡꯈ꯭ꯔꯦꯕ ꯉꯔꯥꯡꯗꯣ ꯑꯗꯩꯗꯤ ꯉꯔꯥꯡꯁꯦ ꯕꯣꯜꯁꯨ ꯂꯩꯌꯦꯕ ꯕꯣꯜꯗꯣ ꯉꯥꯛꯇꯪ ꯌꯦꯡꯉꯝꯃꯦ ꯑꯗꯨꯒ ꯍꯥꯞ ꯊꯥꯗ꯭ꯔꯤꯐꯥꯎ ꯃꯃꯥꯡꯗꯤ ꯌꯦꯡꯉꯝꯃꯦ ꯑꯗꯩꯗꯤ ꯌꯦꯡꯉ ꯐꯔꯦꯛꯒ ꯃꯊꯪꯗ ꯑꯩꯗꯤ ꯑꯁ ꯇꯨꯝꯅꯤꯡꯕꯅ ꯌꯥꯗꯗꯅ ꯑꯗꯨꯝ ꯇꯨꯝꯈ꯭ꯔꯦ
ꯎꯝꯝ ꯑꯩꯗꯤ ꯑꯝꯇ ꯌꯦꯡꯗ꯭ꯔꯦꯗ ꯉꯔꯥꯡꯁꯦ ꯊꯕꯛ ꯆꯠꯂꯨꯕꯒꯤ ꯋꯥꯃꯟꯗꯅ ꯑꯗꯨꯝ ꯐꯃꯨꯡ ꯆꯪꯕ ꯉꯥꯏꯍꯥꯛ ꯂꯩ ꯑꯗꯨꯝ ꯇꯨꯝꯈ꯭ꯔꯦ ꯑꯗꯨꯒ ꯀꯔꯤꯝ ꯌꯦꯡꯗ꯭ꯔꯦ ꯑꯗꯣ ꯀꯩꯅꯣꯗꯤ ꯌꯦꯡꯉꯦ ꯑꯇꯩ ꯌꯦꯡꯗ꯭ꯔꯁꯨ ꯐꯥꯏꯅꯦꯜ ꯁꯥꯟꯅꯕꯗ ꯑꯣꯏꯅ ꯌꯦꯡꯉꯒꯦ ꯃꯌꯥꯝ ꯑꯗꯨꯗꯅ ꯈꯔ ꯃꯌꯥꯝ ꯄꯨꯜꯂꯒ ꯅꯨꯡꯉꯥꯏꯇ ꯑꯗꯨ ꯃꯥꯜꯜꯂꯤꯦ ꯁꯨꯝ ꯂꯥꯡꯕ ꯈꯣꯠꯄ ꯑꯩꯈꯣꯏꯒꯤ ꯁꯨꯝ ꯊꯥꯕꯗꯣ ꯁꯨꯝ ꯐꯥꯏꯁꯤ ꯗꯤ ꯑꯗꯨꯝ ꯂꯣꯏꯅꯃꯛ ꯃꯤ ꯑꯅꯝꯕ ꯌꯦꯡꯅꯔꯅꯤꯗꯅꯀꯣ
ꯑꯗꯣ ꯑꯩꯁꯨ ꯐꯥꯏꯅꯦꯜꯗꯣ ꯌꯦꯡꯗꯣꯏꯅꯦ ꯑꯗꯣ ꯈꯪꯗꯦ ꯑꯗꯨꯝ ꯉꯔꯥꯡꯗꯣ ꯏꯊꯟꯗ ꯌꯦꯡꯕꯒꯤ ꯅꯨꯡꯉꯥꯏꯇꯦꯕ ꯍꯥꯏꯗꯤ ꯅꯨꯡꯉꯥꯏꯇꯦ ꯍꯥꯏꯗꯤ ꯏꯊꯟꯗ ꯌꯦꯡꯉꯃꯤꯅꯀꯣ ꯂꯥꯎꯅꯤꯡꯕ ꯈꯣꯠꯅꯤꯡꯕꯗꯣ ꯑꯗꯒꯤ ꯃꯤꯁꯨ ꯇꯨꯝꯃꯤ ꯉꯔꯥꯡꯗꯣ ꯑꯗꯒꯤ ꯍꯥꯏꯗꯤ ꯑꯩꯁꯨ ꯌꯥꯝ ꯅꯨꯡꯉꯥꯏ ꯉꯥꯒꯤ ꯕꯣꯜꯗꯣ ꯅꯨꯡꯗꯨ ꯅꯨꯡꯉꯥꯏ ꯌꯦꯡꯕ ꯑꯗꯨꯒ ꯑꯗꯨꯝ ꯇꯪꯈꯥꯏ ꯑꯃꯗꯤꯗꯤ ꯌꯦꯡꯗ꯭ꯔꯦ ꯇꯨꯝꯅꯤꯡꯕꯅ ꯌꯥꯔꯦ ꯑꯗꯨꯝ ꯇꯨꯝꯃꯦ
ꯑꯗꯒꯤ ꯀꯩꯅꯣꯗꯤ ꯉꯁꯤꯗꯤ ꯀꯩꯁꯨ ꯊꯕꯛ ꯆꯠꯀꯗꯧꯕ ꯂꯩꯕ꯭ꯔꯣ ꯂꯩꯇꯕ꯭ꯔꯣ
ꯉꯁꯤꯁꯦ ꯀꯩꯅꯣ ꯉꯁꯤꯁꯦ ꯀꯩꯅꯣ ꯁꯒꯣꯜꯁꯦ ꯅꯨꯃꯤꯠ ꯑꯣꯏꯔꯝꯗꯧ ꯃꯥꯜꯂꯦ
ꯉꯁꯤ ꯇꯥꯡꯅꯦ ꯌꯦꯡꯒꯦꯀꯣ ꯉꯁꯤ ꯇꯥꯡ ꯇꯔꯥꯒ ꯃꯉꯥ
ꯉꯁꯤꯁꯦ ꯁꯒꯣꯜꯁꯦꯜ ꯅꯠꯇ ꯃꯥꯜꯂꯦ ꯀꯩꯅꯣ ꯑꯣꯏꯔ ꯃꯥꯜꯂꯦ ꯑꯗꯨꯨꯝ ꯆꯈꯩ ꯁꯛ ꯑꯣꯏꯔ ꯃꯥꯜꯂꯦ ꯑꯣ ꯑꯩꯗꯤꯦ ꯉꯁꯤꯁꯦ ꯁꯒꯣꯜꯁꯦꯅ ꯑꯗꯨꯝ ꯂꯩꯅꯦꯕ
ꯍꯌꯦꯡꯗꯒꯤ ꯀꯥꯡ ꯆꯤꯡꯕ ꯍꯧꯔꯅꯤ ꯑꯗꯨꯒ ꯑ ꯑꯩꯈꯣꯏꯒꯤꯗꯤ ꯆꯤꯟꯕ ꯑꯣꯏꯗꯣꯏꯅꯦ ꯑꯩꯒꯤꯗꯤ ꯁꯨꯝ ꯁꯤꯟꯐꯝꯁꯤꯅꯀꯣ
ꯑꯣ ꯍꯩꯃꯥ ꯍꯌꯦꯡꯖꯦ ꯃꯥ ꯍꯌꯦꯡꯁꯤ ꯀꯩꯅꯣ ꯑꯗꯨꯗꯤ ꯀꯥꯡ ꯅꯨꯃꯤꯠꯁꯦ ꯍꯌꯦꯡꯗꯤ ꯁꯒꯣꯜꯁꯦ ꯇꯥꯔꯝꯃꯤꯅꯦ ꯑꯩꯗꯤ ꯉꯁꯤꯁꯦ ꯁꯒꯣꯜꯁꯦ ꯑꯗꯨꯝ ꯂꯩꯅꯦꯕ ꯉꯁꯥꯏꯗ ꯁꯨꯝ ꯋꯥꯈꯟꯖꯦ ꯈꯜꯂꯝꯃꯤꯅꯦ ꯑꯩꯁꯦ ꯁꯒꯣꯜꯁꯦꯟ ꯅꯨꯃꯤꯠꯁꯤꯗꯤ ꯑꯗꯨꯝ ꯀꯩꯅꯣꯒꯨꯝꯕ ꯆꯥꯗꯦꯕ ꯍꯥꯏꯗꯤ ꯁꯥ ꯉꯥꯒꯨꯝꯕ ꯆꯥꯗꯦꯕ ꯑꯗꯒꯤ ꯏꯄꯣꯛ ꯅꯨꯃꯤꯠꯁꯨ ꯁꯨꯝ ꯍꯣꯏ ꯏꯄꯣꯛ ꯅꯨꯃꯤꯠꯁ ꯁꯨꯝ ꯇꯥꯕ ꯍꯥꯏꯇꯥꯔꯦ ꯑꯗꯨꯗ ꯑꯩꯁꯦ ꯉꯁꯤꯁꯦ ꯍꯥꯌꯦꯡꯗꯤ ꯀꯥꯡ ꯑꯣꯏꯔꯦ ꯉꯁꯤꯁꯦ ꯁꯒꯣꯟꯁꯦꯟ ꯇꯥꯊꯣꯛꯈ꯭ꯔꯦ ꯑꯗꯨꯅ ꯉꯁꯤꯁꯦ ꯂꯥꯏ ꯈꯨꯔꯨꯝꯕ ꯆꯠꯂꯨꯁꯤꯔꯥꯅ ꯁꯨꯝ ꯈꯜꯂꯝꯃꯤꯅꯦꯕ ꯉꯁꯥꯏꯗꯒꯤ ꯑꯗꯨꯒ ꯍꯧꯖꯤꯛ ꯈꯛꯇ ꯀꯩꯅꯣ ꯌꯦꯡꯉꯥꯟꯗ ꯁꯧꯍꯣꯟꯁꯦꯜ ꯑꯣꯏꯔꯝꯗ꯭ꯔꯤꯕ ꯑꯗꯨꯗꯤ ꯍꯌꯦꯡꯁꯦ ꯅꯨꯃꯤꯠ ꯌꯥꯝ ꯐꯔꯦꯅꯦ ꯑꯗꯨꯗꯤ ꯂꯥꯏ ꯅꯨꯃꯤꯠꯁꯨ ꯇꯥꯔꯦ ꯩ ꯀꯩꯅꯣꯁꯨ ꯇꯥꯔꯦ ꯍꯌꯦꯡ ꯑꯣꯏꯅ ꯈꯨꯔꯨꯝꯕ ꯇꯥꯔꯦ
ꯀꯥꯡꯂꯦꯟꯁꯤꯗ ꯂꯣꯛꯀꯁꯦ ꯈꯨꯍꯠꯂꯛꯑꯦ꯫
ꯎꯝ ꯂꯣꯛ ꯊꯨꯡꯉꯤꯔꯥ ꯅꯠꯇ꯭ꯔꯒꯅ ꯑꯌꯨꯛꯇꯥ ꯁꯨꯝ ꯀꯩꯅꯣ ꯉꯟꯅ ꯍꯧꯒꯠꯂꯨꯕꯒꯤꯔꯥ
ꯈꯪꯗꯤꯌꯦ ꯍꯥꯟꯅꯗꯤ ꯀꯔꯤꯝ ꯉꯔꯥꯡꯗ ꯊꯣꯡꯒ ꯈꯤꯇꯪ ꯆꯦꯟꯒꯦꯗꯤ ꯇꯧꯋꯤ ꯄꯨꯔ ꯊꯣꯡꯕꯗꯤ ꯅꯠꯇꯦ ꯍꯧꯖꯤꯛ ꯈꯨꯒꯠꯂꯛꯏꯕ ꯑꯗꯨꯒ ꯀꯦꯟꯁꯤꯅ ꯇꯥꯡ ꯀꯩꯅꯣꯗ ꯇꯥꯏꯌꯦ ꯑꯩꯈꯣꯏꯒꯤ ꯇꯥꯡ ꯀꯨꯟꯃꯔꯤ ꯏꯔꯥꯏ ꯅꯨꯃꯤꯠ
ꯍꯣ ꯍꯣ ꯍꯣ ꯏꯁ ꯂꯣꯛ ꯌꯥꯝ ꯇꯧꯅꯕꯅꯤꯀꯣ ꯍꯧꯖꯤꯛꯀꯥꯟ꯫
ꯑꯥꯎ ꯑꯗꯒꯤ ꯑꯃꯨꯛ ꯀꯩꯅꯣꯁꯦ ꯑꯩꯈꯣꯏꯒꯤ ꯍꯧꯖꯤꯛꯀꯤ ꯀꯩꯅꯣ ꯀꯥꯡꯖꯦ ꯍꯌꯦꯡ ꯈꯔ ꯆꯤꯜꯂꯅꯤ ꯑꯗꯨꯒ ꯑꯃꯨꯛ ꯍꯟꯗꯛ ꯂꯥꯛꯏꯕ ꯊꯥꯡꯁꯦ ꯅꯨꯃꯤꯠꯁꯦ ꯍꯌꯦꯡ ꯀꯩꯅꯣ ꯇꯥꯡ ꯇꯔꯥꯅꯤꯄꯥꯟꯁꯦ ꯊꯥꯡꯁꯦ ꯇꯥꯏꯌꯦꯕꯀꯣ ꯀꯣ ꯁꯤꯒꯤ ꯅꯨꯃꯤꯠꯁꯤꯗ ꯑꯩꯈꯣꯏ ꯈꯔ ꯄꯨꯟꯁꯦ ꯈꯣꯠꯁꯦꯗꯤ ꯍꯥꯏꯅꯩ ꯑꯗꯣ ꯏ ꯄꯥꯎ ꯈꯪꯗ꯭ꯔꯤ ꯍꯥꯏꯕꯗꯤ ꯏꯃꯥꯟꯅꯕ ꯁꯤꯡꯁꯤꯅ ꯁꯨꯝ ꯀꯥꯡ ꯃꯅꯨꯡꯗꯅ ꯁꯨꯝ ꯈꯦꯆꯤ ꯆꯥꯟꯅꯅꯤꯡꯉꯦ ꯑꯗꯨ ꯇꯧꯔꯤꯤꯉꯩ ꯁꯨꯝ ꯇꯧꯔꯛꯄ ꯑꯗꯨꯗ ꯑꯩꯅꯁꯨ ꯑꯩꯁꯨ ꯆꯤꯟꯖꯕꯅꯤꯅ
ꯑꯩꯈꯣꯏ ꯏꯃꯥꯟꯅꯕꯒꯤ ꯃꯌꯨꯝꯗ ꯑꯩꯅ ꯏꯁꯩ ꯆꯠꯄ ꯃꯐꯝꯗꯣ ꯑꯗꯨꯗꯒꯤ ꯍꯥꯏꯩꯗꯣꯔꯛꯑꯒ ꯄꯨꯟꯗꯣꯏꯅꯦꯕ ꯉꯍꯥꯛ ꯖꯒꯥꯗꯨ ꯁꯨꯝ ꯐꯔꯛ ꯇꯥꯟ ꯍꯥꯏꯇꯥꯔꯦ ꯑꯗꯣ ꯈꯪꯗꯦ ꯃꯤ ꯀꯌꯥ ꯄꯨꯟ ꯇꯧꯔꯤꯕꯅꯣ ꯑꯩꯈꯣꯏ ꯃꯤ ꯑꯩꯈꯣꯏ ꯃꯤ ꯇꯔꯥꯃꯨꯛ ꯄꯨꯟ ꯇꯔꯥꯃꯨꯛ ꯈꯔ ꯍꯦꯟꯗꯣꯏ ꯃꯥꯜꯂꯦ ꯑꯩꯩꯅ ꯁꯨꯝ ꯈꯟꯕꯗ
ꯑꯣ ꯐꯩꯌꯦ ꯐꯩꯌꯦ ꯀꯩꯅꯣ ꯇꯧꯊꯣꯛꯑꯣ ꯄꯨꯨꯟꯊꯣꯛꯑꯣ ꯑꯗꯨꯝ꯫
ꯑꯗꯣ ꯉꯁꯤ ꯃꯦꯔꯥꯃꯦꯁꯇꯤ ꯀꯩꯅꯣꯨꯝ ꯀꯩꯅꯣ ꯇꯧꯕ꯭ꯔꯣ ꯎ ꯍꯋꯥꯏꯒꯨꯝꯕ ꯊꯣꯡꯗꯣꯏꯔꯥ ꯅꯠꯇ꯭ꯔ ꯀꯃꯥꯏꯅ ꯇꯧ ꯁꯥꯛꯀꯨꯝꯕ ꯇꯧꯗꯣꯏꯔꯥ ꯀꯃꯥꯏ ꯇꯧ ꯀꯩ ꯇꯧꯗꯣꯏꯅꯣ ꯃꯊꯦꯜ
ꯉꯁꯤꯗꯤ ꯃꯦꯔꯝꯃꯦꯁ ꯇꯥꯗ꯭ꯔꯦꯗꯅ ꯉꯁꯤꯗꯤ ꯍꯦꯛꯇ ꯀꯩꯅꯣ ꯑꯣꯢꯅ ꯁꯒꯣꯜꯁꯦꯟ ꯑꯣꯏꯔꯝꯗ꯭ꯔꯦꯕ꯫
ꯍꯣꯏ ꯍꯣꯏ ꯍꯣꯏ ꯅꯪꯅ ꯁꯒꯣꯜ ꯁꯦꯟꯅ ꯍꯥꯏꯔꯛꯄꯗ ꯁꯒꯣꯜꯁꯦꯟꯒꯤ ꯚꯥꯞꯇ ꯑꯣꯏꯅ ꯈꯜꯂꯨꯔꯤꯅꯤꯅꯦ ꯑꯩꯁꯨ
ꯍꯣꯏ ꯑꯩꯁꯨ ꯉꯁꯤꯁꯦ ꯍꯣꯟꯁꯦ ꯑꯗꯨꯝ ꯂꯩꯅꯦ ꯉꯁꯥꯏ ꯇꯨꯝ ꯇꯨꯝꯗ꯭ꯔꯤꯉꯩꯗꯒꯤ ꯈꯟ ꯇꯨꯝꯕ ꯍꯧꯒꯠꯂꯛꯄꯗꯒꯤ ꯑꯗꯨꯝ ꯈꯜꯂꯛꯑꯦ ꯀꯩꯅꯣ ꯑꯗꯨꯒ ꯍꯧꯖꯤꯛ ꯈꯛꯇ ꯁꯤ ꯀꯩꯅꯣ ꯀꯩꯅꯣ ꯑꯣꯏꯔꯝꯗ꯭ꯔꯤꯅꯦ ꯍꯥꯏꯕ ꯁꯒꯣꯜꯁꯦꯟ ꯑꯣꯏꯔꯝꯗ꯭ꯔꯤꯅꯦ ꯍꯥꯏꯕ꯫ ꯑꯗꯨꯗꯤ ꯍꯌꯦꯡꯗꯤ ꯁꯒꯣꯜꯁꯦꯟꯁꯨ ꯇꯥꯔꯦ ꯅꯨꯃꯤꯠꯁꯨ ꯌꯥꯝ ꯐꯔꯦ ꯍꯌꯦꯡꯁꯦ ꯂꯥꯏ ꯈꯨꯔꯨꯝꯕ ꯆꯠꯂꯨꯒꯦꯅ ꯈꯟꯕꯅꯦ ꯑꯩꯈꯣꯏ
ꯑꯗꯣ ꯑꯩꯁꯦ ꯐꯖꯅ ꯁꯤꯒꯨꯝꯕ ꯀꯩꯅꯣꯒꯤ ꯀꯥꯡꯒꯨꯝꯕ ꯅꯨꯃꯤꯠꯁꯤꯗꯗꯤ ꯂꯥꯏ ꯈꯨꯔꯨꯝꯕꯕꯁꯤꯦ ꯆꯠ ꯠꯇ꯭ꯔꯤꯕ ꯆꯠꯇꯕ ꯍꯥꯏꯗꯤ ꯂꯥꯏ ꯈꯨꯔꯨꯝꯕ ꯍꯥꯏꯗꯤ ꯀꯩꯅꯣꯗ ꯆꯠꯇꯦꯕ ꯀꯩꯅꯣꯗ ꯑꯩꯈꯣꯏꯒꯤ ꯑꯥ ꯑꯆꯧꯕ ꯀꯩꯅꯣꯒꯨꯝꯕꯗꯥꯗꯤ ꯆꯠ ꯐꯠꯇ꯭ꯔꯤꯕ ꯑꯗꯣ ꯀꯃꯥꯏꯅ ꯇꯧꯕꯅꯣꯁꯨ ꯈꯪꯗꯦꯕ ꯑꯩꯁꯦ ꯑꯗꯣ ꯑꯩꯈꯣꯏ ꯁꯤꯒꯤ ꯀꯩꯅꯣꯁꯤꯗ ꯏꯁ꯭ꯀꯣꯟꯁꯤ ꯂꯩꯌꯦꯕ ꯃꯅꯥꯛꯁꯤꯗ ꯑꯗꯣ ꯍꯌꯦꯡꯁꯤ ꯁ꯭ꯀꯨꯜꯗ ꯆꯠꯁꯤꯔꯥꯅ ꯈꯜꯂꯦ ꯑꯗꯣ ꯃꯤ ꯌꯥꯝ ꯆꯤꯜꯂꯝꯗꯧ ꯃꯥꯟꯕ ꯍꯥꯏꯗꯤ ꯃꯤ ꯌꯥꯝ ꯆꯤꯟꯃꯟꯕꯒꯤꯅꯦ ꯍꯥꯏꯗꯤ ꯀꯩꯅꯣ ꯇꯧꯕꯗꯣ ꯍꯥꯏꯗꯤ ꯀꯥꯡ ꯅꯨꯃꯤꯠꯁꯦ ꯍꯥꯏꯗꯕꯨ ꯂꯥꯏ ꯈꯨꯔꯨꯝꯕ ꯃꯌꯥꯝ ꯂꯥꯛꯑꯦꯕ ꯅꯍꯥꯟ ꯑꯃꯨꯛꯁꯨ ꯑꯩꯈꯣꯏ ꯑꯩꯁꯦ ꯅꯣꯡꯃꯈꯛ ꯑꯃꯨꯛ ꯑꯗꯨꯒ ꯄꯨꯆꯥꯥꯒꯤ ꯃꯇꯝ ꯁ꯭ꯋꯥꯏꯗ ꯑꯣꯏꯗꯣꯏ ꯃꯥꯜꯂꯦ ꯑꯗꯨꯗ ꯑꯃꯨꯛꯈꯛ ꯑꯩꯁꯨ ꯂꯥꯏ ꯈꯨꯔꯨꯝꯕ ꯆꯠꯂꯦꯕꯀꯣ ꯆꯠꯀꯥꯟꯖꯤꯗ ꯑꯩꯗꯤ ꯃꯤꯁꯦ ꯆꯤꯛꯃꯟꯕꯒꯤꯅꯦ ꯀ ꯀꯩꯅꯣ ꯃꯅꯨꯡꯁꯦ ꯆꯪꯕ ꯉꯝꯗꯗꯅꯦ ꯍꯥꯏꯗꯤ ꯌꯥꯝꯃꯟꯅ ꯌꯥꯝꯃꯕ ꯍꯥꯏ ꯇꯥꯔꯦꯅꯦ ꯃꯤꯗꯣ ꯑꯗꯣ ꯑꯩ ꯆꯪꯕ ꯉꯝꯃꯔꯣꯏꯗꯕ ꯋꯥꯔꯕ ꯑꯗꯨꯒ ꯍꯜꯂꯛꯈꯤꯕ ꯑꯩꯁꯦ ꯍꯥꯏꯗꯤ ꯑꯗꯨꯃꯥꯏꯅ ꯆꯤꯜꯂꯝꯗꯧꯕ꯭ꯔꯥꯅꯁꯨ ꯁꯨꯝ ꯈꯟꯕ ꯍꯥꯏ ꯍꯥꯏꯇꯥꯔꯦꯅꯦ ꯑꯗꯨꯝ ꯂꯥꯏ ꯅꯨꯃꯤꯠꯁꯤꯗꯕꯨ ꯃꯌꯥꯝ ꯂꯥꯛꯅꯩꯗꯅ
ꯑꯗꯩ ꯀꯩꯅꯣꯖꯨ ꯇꯧꯕ꯭ꯔꯥ ꯅꯣꯏꯒꯤ ꯂꯥꯏ ꯈꯣꯏꯔꯝꯝꯕꯝꯗꯣ ꯑꯗꯨꯝ ꯅꯛꯅꯕ꯭ꯔꯥ ꯂꯥꯞꯅꯕ꯭ꯔꯥ ꯅꯣꯏꯒꯗꯤ꯫
ꯑꯗꯨꯝ ꯅꯛꯑꯦ ꯅꯛꯑꯦ ꯍꯥꯏꯁꯦ ꯍꯣꯏ ꯑꯗꯨꯝ ꯈꯔ ꯑꯗꯨꯝ ꯈꯔꯕꯨꯗꯤ ꯆꯠꯂꯦ ꯑꯗꯨꯁꯨ ꯌꯥꯝ ꯀꯟꯅ ꯂꯥꯞꯄ ꯅꯠꯇꯦ ꯑꯗꯨꯝ ꯑ ꯃꯤꯅꯤꯠ ꯀꯨꯟ ꯀꯨꯟꯊ꯭ꯔꯥꯒꯤ ꯂꯝꯕꯤ ꯈꯛꯇꯅꯦ ꯑꯗꯨꯃꯥꯏꯅ ꯆꯠꯂꯦ ꯑꯗꯨꯒ ꯌꯥꯝ ꯆꯥꯎꯅꯕꯨꯗꯤ ꯂꯩꯌꯦꯕꯀꯣ ꯍꯥꯏꯗꯤ ꯏꯁ꯭ꯀꯣꯟꯁꯦ ꯁ꯭ꯀꯣꯟꯅ ꯇꯧꯗ ꯒꯣ ꯀꯥꯡꯁꯦ
ꯎꯝ꯫
ꯑꯗꯣ ꯈꯪꯗꯦ ꯁ꯭ꯋꯥꯏꯒꯤꯗꯤ ꯀꯃꯥꯏꯅ ꯇꯧꯕꯅꯣ ꯍꯥꯏꯕꯗꯣ ꯑꯩ ꯈꯪꯗꯦ ꯑꯗꯣ ꯑꯩꯈꯣꯏ ꯑꯥꯒꯤꯁꯨ ꯈꯪꯗꯦꯕ ꯍꯥꯏꯗꯤ ꯌꯨꯝꯗꯁꯨ ꯌꯥꯎꯖꯔꯛꯇꯕꯅꯤꯅ
ꯎ
ꯑꯗꯣ ꯆꯠꯇꯤ ꯆꯠꯅꯤꯡꯉꯦꯅ ꯍꯥꯏꯔꯗꯤ ꯈꯨꯔꯨꯝꯅꯤꯡꯉꯦ ꯑꯗꯣ ꯈꯪꯗꯦ ꯑꯩꯁꯦ ꯍꯌꯦꯡꯁꯦ ꯌꯦꯡꯗꯤ ꯌꯦꯡꯈꯤꯅꯦ ꯀꯃꯥꯏꯅ ꯆꯠꯁꯤꯔꯥ ꯆꯠꯀꯟꯁꯤꯔꯥ ꯍꯥꯏꯕꯗꯣ ꯑꯗꯣ ꯃꯤꯗꯣ ꯌꯥꯝ ꯆꯤꯜꯂꯝꯃꯗꯤ ꯍꯥꯏꯗꯤ ꯁ꯭ꯋꯥꯏꯒꯤꯗꯧ ꯃꯤꯁꯦ ꯌꯥꯝ ꯆꯤꯟꯕꯅꯤꯅ ꯆꯪꯐꯝꯐꯥꯎ ꯂꯩꯇꯕꯤꯒꯤ ꯃꯤ ꯈꯨꯆꯟꯅꯦ ꯑꯣꯏꯗꯣꯏꯅꯦꯕ ꯑꯗꯨ ꯌꯥꯝ ꯋꯥꯢ
ꯃꯥꯅꯦ ꯃꯥꯅꯦ ꯑꯇꯩ ꯃꯇꯝꯗꯅꯦ ꯑꯇꯩ ꯃꯇꯝꯗ ꯑꯣꯏꯗꯤ ꯐꯕ ꯑꯩꯈꯣꯏꯒꯤ ꯁꯨꯃꯥꯏꯅ ꯊꯧꯗꯣꯛ ꯋꯥꯊꯣꯛ ꯊꯣꯛꯂꯛꯄ ꯂꯥꯏꯒꯤ ꯑꯩꯈꯣꯏꯒꯤ ꯏꯁꯣꯔꯒꯤ ꯅꯨꯃꯤꯠ ꯇꯥꯔꯛꯄ ꯅꯨꯃꯤꯠꯁꯤꯗꯤ ꯑꯗꯨꯝ ꯂꯥꯏ ꯈꯣꯏꯔꯝꯕ ꯃꯌꯥꯝ ꯂꯥꯛꯅꯅꯤ ꯑꯗꯨꯅ ꯃꯤꯗꯤ ꯑꯗꯨꯝ ꯆꯤꯜꯂꯅꯤꯕ
ꯍꯣꯏ ꯫ ꯑꯗꯨꯨꯅꯦ ꯑꯗꯨ ꯅꯪꯗꯤ ꯍꯧꯖꯤꯛ ꯏꯔꯨꯖ ꯃꯥꯏꯊꯖꯔꯒ ꯂꯥꯏ ꯀꯩꯅꯣ ꯇꯧꯔꯅꯤ
ꯑꯥꯎ ꯂꯥꯏ ꯈꯣꯏꯔꯝꯕ ꯆꯪꯉꯝꯃꯅꯤ ꯑꯩꯈꯣꯏ ꯌꯨꯝꯒꯤ ꯀꯩꯅꯣ ꯍꯥꯏꯇꯥꯔꯦ ꯑꯩꯈꯣꯏꯒꯤ ꯆꯨꯝ ꯑꯩꯒꯤ ꯑꯩꯈꯣꯏꯒꯤ ꯑꯩꯈꯣꯏ ꯁꯣꯝꯗ ꯑꯍꯥꯟꯕꯗ ꯏꯁꯣꯔꯗ ꯗꯨꯨꯞ ꯊꯥꯎꯃꯩ ꯍꯣꯏ ꯈꯔ ꯀꯠꯂꯝꯃꯅꯤ꯫ ꯑꯗꯨ ꯂꯣꯏꯔꯀꯥꯟꯗ ꯑꯩꯖꯦ ꯑꯗꯨ ꯎꯁꯣꯞ ꯑꯃꯁꯨ ꯆꯠꯇꯣꯏꯅꯦꯕ ꯉꯁꯤꯗꯤ
ꯎꯝ꯫
ꯑꯗꯨ ꯂꯣꯏꯔꯒ ꯎꯁꯣꯞ ꯆꯠꯄꯖꯦ ꯏꯁꯩꯒꯤ ꯆꯠꯂꯅꯤ ꯑꯗꯨ ꯆꯠꯄ ꯍꯜꯂꯛꯑꯀꯥꯟꯗ ꯑꯃꯨꯛ ꯑꯩꯖꯦ ꯀꯩꯅꯣ ꯃꯨꯛ ꯆꯠꯇꯣꯏꯕ ꯑ ꯑꯩꯈ ꯏꯈꯛ ꯌꯥꯎꯔꯤꯕ ꯃꯐꯝ ꯑꯅꯤ ꯑꯗꯨꯗꯣ ꯍꯥꯎꯕꯗꯤ ꯁꯨꯝ ꯐꯥꯎ ꯐꯥꯎꯗꯕ ꯍꯪꯗꯦ ꯀꯔꯝ ꯀꯔꯝ ꯇꯧ ꯀꯔꯝ ꯊꯣꯛꯗꯣꯏꯅꯣ ꯍꯣꯔꯦꯟ꯫
ꯍꯣꯏ ꯍꯣꯏ ꯂꯥꯏꯕꯛ ꯐꯕꯁꯨ ꯑꯣꯏꯔꯣ ꯍꯣꯔꯦꯟ ꯑꯗꯒꯤ ꯏꯁꯣꯔꯁꯨ ꯐꯖꯅ ꯈꯨꯔꯨꯝꯊꯣꯛꯑꯣ ꯑꯗꯩ ꯍꯌꯦꯡꯗꯤ ꯐꯖꯅ ꯆꯤꯜꯂꯅꯤ ꯍꯌꯦꯡꯗꯤ ꯑꯗꯨꯝ ꯑꯌꯨꯛꯇꯒꯤ ꯊꯕꯛꯁꯦ ꯃꯌꯥꯝ ꯆꯤꯜꯂꯅꯤꯅ ꯈꯜꯂꯦ ꯑꯗꯣ ꯉꯁꯤ ꯑꯗꯨꯝ ꯉꯁꯤ ꯐꯥꯎꯗꯒꯤ ꯉꯁꯤ ꯅꯨꯃꯤꯗꯥꯡ ꯋꯥꯏꯔꯝꯗꯒꯤ ꯑꯗꯨꯝ ꯆꯤꯟꯕ ꯍꯧꯔꯅꯤꯅ ꯈꯜꯂꯦ
ꯃꯥꯅꯦ ꯆꯤꯟꯗꯣꯔꯤꯕꯅꯤ ꯑꯗꯣ ꯉꯁꯤ ꯑꯩ ꯍꯧꯖꯤꯛ ꯍꯧꯖꯤꯛ ꯑꯩꯅ ꯉꯁꯤ ꯎꯁꯣꯞ ꯆꯠꯇꯣꯏꯁꯦ ꯀꯩꯅꯣꯒꯤꯅꯦ ꯍꯌꯦꯡ ꯀꯥꯡ ꯆꯤꯡꯕ ꯃꯐꯝꯗꯣ ꯑꯗꯨꯗꯨꯒꯤ ꯃꯣꯏ ꯉꯁꯤ ꯎꯁꯣꯞ ꯀꯠꯀꯅꯤ ꯍꯥꯏꯕ ꯑꯗꯨꯒꯤ ꯆꯠꯇꯣꯏꯅꯦ ꯑꯗꯨꯁꯨ
ꯍꯣꯏ꯫
ꯑꯗꯨꯗꯤ ꯀꯔꯤ ꯃꯊꯦꯜ ꯊꯣꯡꯕ ꯇꯥꯔꯕ ꯉꯁꯤ ꯃꯦꯔꯥꯃꯦꯁ ꯅꯠꯇ꯭ꯔꯕꯅꯤꯅ꯫
ꯀꯩꯅꯣ ꯇꯧꯔꯦ ꯌꯦꯟꯁꯥꯡꯁꯦ ꯀꯩꯅꯣ ꯇꯧꯔꯅꯤ ꯉꯔꯥꯡꯒꯤ ꯏꯟꯁꯥꯡ ꯈꯔ ꯑꯃꯁꯨ ꯂꯩꯔꯤ ꯉꯔꯥꯡꯒꯤ ꯍꯥꯏꯗꯤ ꯉꯔꯥꯡ ꯍꯋꯥꯏ ꯈꯔ ꯊꯣꯡꯕ ꯍꯋꯥꯏꯗꯨꯁꯨ ꯈꯔ ꯂꯩꯔꯦ ꯑꯗꯒꯤ ꯃꯣꯔꯣꯛ ꯃꯦꯠꯄ ꯈꯔ ꯑꯃ ꯂꯩꯔꯦ ꯑꯗꯨꯗꯨꯅ ꯍꯥꯏꯗꯤ ꯑꯩ ꯏꯊꯟꯗ ꯑꯣꯏꯔꯅꯤ ꯍꯧꯖꯤꯛ ꯑꯌꯨꯛꯁꯦ ꯑꯗꯣ ꯑꯁꯤꯁꯦ ꯑꯗꯨꯝ ꯀꯩꯅꯣ ꯇꯧꯔꯅꯤ ꯑꯁꯤꯁꯦ ꯑꯗꯨꯝ ꯈꯔ ꯁꯥꯍꯜꯂꯒ ꯆꯥꯛ ꯈꯤꯇꯪ ꯊꯣꯡꯒꯠꯂꯒ ꯀꯩꯅꯣ ꯇꯧꯔꯅꯤ ꯑꯗꯨꯝ ꯀꯩꯅꯣꯝꯃ ꯇꯧꯔꯒ ꯆꯥꯔꯅꯤ ꯍꯥꯏꯗꯤ ꯑꯥ ꯃꯣꯔꯣꯛ ꯃꯦꯠꯄꯁꯤꯁꯨ ꯉꯔꯥꯡꯁꯨ ꯌꯥꯝ ꯍꯥꯎꯕꯅꯦ ꯑꯩꯈꯣꯏꯒꯤ ꯍꯥꯏꯗꯤ ꯀꯩꯅꯣꯗꯒꯤ ꯌꯨꯝꯗꯒꯤ ꯀꯩꯅꯣ ꯀꯩꯅꯣ ꯄꯤꯔꯛꯑꯕꯅꯤꯅꯀꯣ ꯑꯗꯨꯒ ꯁꯤꯒꯤ ꯍꯋꯥꯏ ꯀꯔꯤ ꯀꯥꯁꯤꯁꯨ ꯑꯗꯨꯝ ꯐꯖꯅ ꯑꯃꯨꯛ ꯁꯥꯍꯜꯂꯒ ꯊꯣꯡꯗꯣꯛꯑꯅꯤ ꯑꯗꯨꯒ ꯀꯩꯅꯣꯝꯃ ꯁꯦꯝꯃꯅꯤ ꯆꯥꯕ ꯌꯥꯕ ꯄꯥꯐꯣꯔ ꯍꯧꯕꯅꯤ ꯈꯪꯗꯦ ꯅꯠꯇ꯭ꯔꯒꯅ ꯊꯝ ꯀꯔꯤꯒꯨꯝꯕ ꯑꯃ ꯕꯣꯔꯥꯒꯨꯝꯕ ꯈꯤꯇꯪ ꯍꯧꯕ꯭ꯔꯥ ꯇꯧꯔꯒ ꯑꯗꯨꯝ ꯆꯥꯁꯤꯟꯈ꯭ꯔꯅꯤ ꯑꯗꯨꯝ
ꯑꯩꯈꯣꯏꯗꯥꯏ ꯃꯥꯅ ꯏꯇꯣꯝꯗꯒꯤꯅꯤꯅ ꯑꯗꯨꯝ ꯁꯦꯝꯅꯤꯡ ꯁꯦꯝꯅꯤꯡꯕ ꯃꯑꯣꯡꯗꯣꯀꯣ ꯏꯕꯁꯨ ꯁꯨ ꯌꯥꯝꯃꯣꯏꯗꯕ ꯅꯠꯇꯕꯅꯤꯅ ꯑꯗꯨꯝ ꯂꯥꯏꯗꯣꯏꯅꯦꯕ ꯁꯦꯝꯕꯗ ꯉꯥꯏꯍꯥꯛꯀꯤ ꯊꯕꯛꯅꯦ ꯀꯨꯏꯔꯣꯏꯕ ꯅꯠꯇ꯭ꯔꯥ
ꯍꯣꯏ
ꯐꯖꯅ ꯊꯣꯡ ꯑꯍꯥꯎ ꯑ ꯆꯥꯊꯣꯛ ꯀꯩꯀꯥꯟꯗꯣꯏꯅꯣ ꯍꯣ ꯐꯔꯦ ꯑꯗꯣ ꯑꯩꯁꯨꯅꯦ
ꯌꯥ
ꯊꯝꯃꯒꯦ ꯂꯣꯏꯁꯟꯅꯕ ꯇꯧꯔꯒꯦ
ꯍꯣꯏ ꯍꯣꯏ ꯑꯗꯨꯗꯤ ꯐꯔꯦ ꯐꯔꯦ ꯎꯝ